ꯎꯝ
ꯍꯜꯂꯣ
ꯑ
ꯇꯥꯕ꯭ꯔꯣ
ꯑ ꯇꯥꯏꯌꯦ
ꯀꯩꯗꯣꯦ
ꯉꯥꯡ ꯐꯨꯠꯕꯣꯜ ꯂꯩꯕꯅꯤꯅꯀꯣ
ꯎ
ꯃꯤꯁꯨ ꯌꯥꯝ ꯅꯨꯡꯉꯥꯏꯈ꯭ꯔꯦ ꯉꯔꯥꯡꯗꯤ ꯑꯁ ꯑꯍꯤꯡ ꯊꯦꯡ ꯇꯨꯝꯃꯕꯅꯤꯅ
ꯑꯗꯨꯨꯝꯁꯤꯠ ꯐꯥꯔꯦ ꯍꯧꯖꯤꯛ ꯍꯧꯖꯤꯛꯇꯪꯗꯕ
ꯑ ꯐꯨꯠꯕꯣꯜꯒꯤ ꯑꯍꯤꯡꯒꯤꯁ ꯃꯤ ꯃꯌꯥꯝꯁꯦ ꯎ ꯋꯥ ꯋꯥ ꯂꯥꯎꯅꯔꯛꯑꯦ ꯍꯥꯏꯕ ꯑꯗꯨ ꯉꯥꯏꯀꯦ ꯅꯪꯁꯨ ꯌꯥꯎꯔꯨꯕꯣꯏꯔꯦ
ꯌꯥꯎꯔꯤꯅꯦ ꯐꯥꯏꯅꯦꯜ ꯍꯣꯔꯦꯟ ꯆꯪꯕ ꯃꯤ ꯑꯁꯤꯅ ꯍꯥꯏꯗꯤ ꯅꯨꯡꯉꯥꯏ ꯍꯥꯏꯗꯤꯜꯂꯨꯦꯡ
ꯐꯥꯏꯅꯦꯜꯗꯤ ꯀꯩꯁꯨ ꯅꯨꯡꯉꯥꯏꯔꯔꯣꯏꯗꯗꯝꯅꯦ ꯍꯥꯏꯕ ꯁꯦꯃꯤꯐꯥꯏꯅꯦꯜꯒꯨꯝꯕꯁꯦ ꯌꯥꯝ ꯅꯨꯡꯉꯥꯏ ꯍꯥꯏꯕ ꯖ
ꯎꯝ
ꯀꯅꯥꯅꯦ ꯆꯪ ꯑꯣ ꯁꯤꯅ ꯄꯥꯈꯠꯇꯅ ꯀꯩꯅꯣ ꯇꯧꯗꯣꯏꯅꯦꯕ ꯁꯤꯅꯦ ꯅꯨꯡꯉꯥꯏꯗꯣꯏꯅꯦꯕ ꯒꯦꯝꯁ
ꯍ ꯍꯣꯏ ꯐꯥꯏꯅꯦꯜꯂꯤ ꯆꯪ ꯂꯣꯏꯔꯒ ꯑꯀꯥꯕꯗꯨ ꯑꯀꯥꯕꯗꯨꯗꯤ
ꯑ ꯍꯣꯏ ꯑꯗꯨꯗꯤ ꯀꯌꯥꯝ ꯅꯨꯡꯉꯥꯏꯇꯔꯒꯦꯕ ꯁꯦꯃꯤꯐꯥꯏꯅꯦꯜꯁꯤꯅ ꯌꯥꯝ ꯅꯨꯡꯉꯥꯏꯔꯁꯦ ꯑꯥꯏ
ꯀꯩ ꯆꯃꯤꯅꯤꯅ
ꯑꯩꯩꯔ
ꯎꯝ
ꯑ ꯉ ꯂꯧꯔꯤ ꯀꯩꯅꯣ ꯇꯧꯈꯤ ꯎꯝ ꯍ ꯎꯃꯤꯠꯀꯤ ꯆꯤꯟꯕ ꯅꯇꯦꯗ
ꯑꯣ ꯄꯨꯨꯡꯀꯌꯥꯗ ꯋꯥꯒꯛꯀ
ꯑꯩ ꯉꯁꯤ ꯈꯔ ꯉꯟꯅ ꯍꯧꯒꯠꯂꯦ ꯎ ꯇꯧꯔꯦ ꯑꯗꯨꯗꯥꯋꯥꯏꯗ
ꯉꯔꯥꯡ ꯐꯨꯠꯄ ꯌꯦꯡꯗ꯭ꯔꯕꯣ ꯅꯪꯗꯤꯦ
ꯑꯩꯗꯣ ꯌꯦꯡꯐꯝꯗꯣ ꯈꯪꯗ꯭ꯔꯕ ꯑꯩꯗꯣ ꯑꯗꯨꯒꯤꯅꯦ ꯌꯦꯡꯗ꯭ꯔ ꯍꯥꯏꯕꯗꯤ ꯂꯦꯡꯇꯣ ꯀꯥꯏꯗ ꯌꯦꯡꯗꯣꯏꯅꯣꯗꯣ ꯈꯪꯗꯦꯕꯀꯣ ꯑꯗꯨꯗꯤꯅꯦ ꯑꯗꯨꯝ ꯌꯦꯡꯗꯕꯤꯗ ꯂꯩꯔꯦ ꯑꯩꯁ
ꯑꯥ ꯑꯩꯉꯣꯟꯗ ꯍꯪꯉꯝꯃꯗꯤ ꯍꯥꯏꯕ ꯌꯥꯕ
ꯑꯣ ꯑꯗꯨ ꯃꯇꯝꯗꯨꯗꯁꯨ ꯑꯃꯥꯛ ꯇꯨꯝꯃꯝꯃꯗ꯭ꯔꯥꯅ ꯈꯟꯕꯣꯏꯩꯅ ꯊꯦꯡꯉꯦꯗꯅ ꯑꯗꯨꯒꯤ ꯎꯝꯗ꯭ꯔꯦ ꯉꯁꯤꯗꯤ ꯀꯥꯡ ꯅꯨꯃꯤꯠꯅꯤꯅꯦ ꯅꯠꯇ꯭ꯔꯥ ꯑꯩꯈꯣꯏꯒꯤ ꯈ꯭ꯋꯥꯏꯗꯒꯤꯩ ꯆꯥꯎꯕ ꯍꯔꯥꯎ ꯀꯨꯝꯍꯩꯅꯦꯕ
ꯀꯥꯡꯁꯦ
ꯀꯩꯅꯣ ꯍꯥꯏꯕ ꯀꯥꯡ ꯆꯤꯡꯕ ꯍꯥꯏꯕ ꯑꯗꯨꯗꯒꯤ ꯀꯥꯡꯆꯤꯡꯕ ꯍꯜꯂꯣ
ꯍ ꯇꯌꯦ
ꯑ ꯀꯥꯡ ꯆꯤꯡꯕ ꯍꯥꯏꯕ ꯑꯗꯨꯗꯒꯤ ꯀꯩꯅꯣ ꯍꯥꯏꯕꯁꯦ ꯁꯤꯒꯨꯝꯕ ꯀꯥꯡ ꯆꯤꯡꯕ ꯑꯗꯨꯗꯒꯤ ꯅꯤꯡꯅꯤꯉꯣꯜ ꯆꯥꯛꯀꯧꯕꯒꯨꯝꯁꯦ
ꯎꯝ
ꯑꯩꯈꯣꯏꯒꯤꯗꯤ ꯌꯥꯝꯅ ꯀꯩꯅꯣ ꯇꯧꯕ ꯌꯥꯝꯅ ꯍꯥꯏꯗꯤ ꯆꯥꯎꯕ ꯈꯔ ꯀꯨꯝꯍꯉꯕ ꯑꯗꯨꯒꯤ ꯍꯣꯔꯦꯟꯁꯦ ꯉꯥꯏꯍꯥꯛ ꯂꯩꯔꯛꯑꯒꯗꯤ ꯄꯨꯡ ꯀꯩꯅꯣꯃꯨꯛ ꯇꯥꯔꯛꯑꯒꯗꯤ ꯄꯨꯡ ꯑꯃ ꯑꯅꯤ ꯑꯗꯨꯋꯥꯏꯗꯩ ꯀꯥꯡ ꯆꯤꯡꯕ ꯍꯧꯒꯠꯅꯔꯥꯟꯅꯤ
ꯎꯝ ꯅꯪ ꯊꯣꯛꯀꯗ꯭ꯔꯥ
ꯎꯝ ꯉꯁꯤꯗꯣ ꯑꯩꯈꯣꯏ ꯑꯩꯅ ꯃꯣꯏ ꯑꯩꯈꯣꯏ ꯆꯤꯔꯣꯏꯗ ꯑꯆꯥꯄ ꯑꯣꯆꯥꯕ ꯆꯠꯂꯨꯁꯦꯅ ꯉꯁꯥꯏ ꯍꯥꯏꯔꯝꯃꯦ ꯑꯗꯨꯒꯤꯅꯦ ꯑꯩꯈꯣꯏ ꯃꯃꯥꯡꯒꯤꯦ ꯅꯃꯗꯣ
ꯎꯝ
ꯑꯗꯨꯒꯤ ꯍꯣꯏ ꯑꯆꯥꯄꯣꯆꯥꯕ ꯆꯠꯂꯨꯗꯣꯏꯔꯗꯤ ꯈꯪꯗꯦꯕꯀꯣ ꯑꯗꯣ ꯆꯠ ꯁꯤꯗ ꯍꯥꯏꯅꯕꯗꯦ
ꯆꯊꯨꯁꯨ ꯑꯗꯨꯝ ꯑꯗꯨꯣꯡ ꯐꯥꯗꯣꯛ ꯀꯥꯡ ꯂꯥꯛꯄ
ꯎꯝ ꯍꯔꯥꯎ ꯀꯨꯝꯍꯩꯁꯤꯗ ꯆꯠꯍꯧꯗꯗꯤ ꯅꯠꯇ꯭ꯔꯥ ꯃꯤꯅ ꯀꯩ ꯍꯥꯏ ꯀꯩ ꯃꯣꯏꯗꯤ ꯁꯥꯏꯁꯤꯗꯤ ꯀꯔꯤꯝ ꯃ ꯄꯥꯡꯊꯣꯛꯇ꯭ꯔꯦꯅ ꯁꯨꯝꯕꯁꯤꯗꯁꯨ ꯌꯥꯔꯣꯏ ꯍꯥꯏ ꯂꯨꯏꯒꯅ ꯍꯥꯏꯅꯤ
ꯎꯝ ꯑꯗꯨꯅ
ꯅꯪꯗꯤ ꯃꯄꯥꯟꯗ ꯂꯩꯕ ꯑꯩꯅ ꯇꯗꯥ ꯌꯥꯗꯗꯨꯅꯦ ꯅꯠꯇ꯭ꯔꯥ
ꯎꯝ ꯌꯥ ꯌꯥ ꯗꯏꯕꯦꯗꯗꯤ ꯈꯦꯆꯤ ꯈꯦꯆꯤ ꯆꯅꯥꯡꯕꯥꯏ
ꯎꯝ ꯄꯥꯛ ꯑꯝꯃꯣꯏ ꯑꯗꯨꯗꯤ ꯅꯨꯡꯉꯥꯏꯁꯨ ꯆꯠꯂ ꯂꯣꯏꯁꯦ ꯑꯗꯨꯗꯤ ꯀꯦꯃ ꯏꯗꯦ ꯁꯨꯁꯤ ꯆꯠꯂꯅꯣꯕꯗꯨꯗꯤ ꯍꯦ ꯄꯨꯟꯁꯤ ꯆꯨꯞꯄ
ꯆꯠꯂꯨꯔꯅ‌ꯣ ꯍꯥꯏꯔ‌ꯣ
ꯎꯝ
ꯎꯝ ꯆꯠꯂꯣꯏꯗ ꯆꯠꯅꯤꯡꯗꯦꯗ ꯆꯠꯄꯁꯨ ꯄꯣꯛꯅꯤꯡꯗꯦ ꯍꯥꯏꯗꯤ ꯖꯤꯝ ꯖꯥꯅꯤꯡꯕꯈꯛꯇꯅꯦ ꯍꯥꯏꯕ
ꯎꯝ ꯑꯩꯗꯤ ꯍꯌ‌ꯦꯡꯋꯥꯏ ꯑꯗꯨꯝ ꯆꯠꯅꯤ ꯍꯌꯦꯡ ꯋꯥꯥꯏ ꯍꯣ ꯑꯗꯨꯝ ꯆꯠꯅꯤ ꯏꯊꯟꯗꯧ
ꯀꯩꯅꯣ ꯑꯗꯨꯗ ꯅꯪ ꯀꯩ ꯆꯥꯔꯒꯦ ꯑꯌꯨꯛꯀꯤ
ꯀꯩꯝ ꯆꯥꯗꯔꯤ
ꯉꯁꯤꯗꯤ ꯉꯁꯤꯗꯤ ꯈꯦꯖꯔꯤ ꯆꯥꯔꯅꯤꯅꯦ ꯅꯠꯗ꯭ꯔꯥ
ꯈꯪꯗ‌ꯦ
ꯑꯩꯖꯨ ꯌꯨꯝꯗ ꯂꯩꯔꯝꯃꯗꯤ ꯑꯁ ꯆꯥꯔꯝꯗ‌ꯣꯏꯅ‌ꯦ ꯌꯨꯝꯗ꯫ ꯊꯤꯔꯛꯇꯩꯅ‌ꯦ ꯑꯩꯈꯣꯏ ꯕꯥ ꯑꯩꯈꯣꯏ ꯕꯥꯒꯤ ꯈꯪꯅꯕꯁꯨ ꯀꯦꯖꯤ ꯊꯤꯔꯛꯑꯅꯤ ꯑꯗꯒꯤ꯫ ꯑꯩ ꯏꯃꯥꯟꯅꯕ ꯂꯩꯕꯁꯤꯡꯗꯨꯁꯨ꯫ ꯀꯧꯔꯛꯑꯅꯤ ꯂꯥꯛꯑꯣ ꯍꯥꯏꯅ ꯅꯠꯇ꯭ꯔꯒꯅ ꯊꯤꯜꯂꯛꯄꯁꯨ
ꯀꯥꯏꯗꯩꯅꯦ꯫
ꯅꯠꯇ‌ꯦ ꯈꯦꯆꯤ꯫
ꯑꯩꯗꯤꯅꯦ ꯂꯥꯏ ꯈ‌ꯣꯏꯔꯝꯕꯒꯗ‌ꯣ ꯌꯥꯝ ꯆꯠꯅꯤꯡꯉꯤ ꯍꯥꯏꯗꯤ ꯒꯥꯔꯤꯗꯒ ꯇꯣꯡꯉꯒꯀꯣ ꯗ‌ꯣ ꯀꯣꯟꯅ ꯆꯠꯄ ꯐꯪꯗꯧꯕ ꯃꯥꯟꯗꯦꯗ ꯑꯗꯨꯃꯥꯏꯗꯤ ꯑꯗꯨꯅ꯫
ꯂꯥꯏ ꯈꯣꯏꯔꯝꯕ ꯆꯠꯄꯗꯤ ꯑꯩꯅ ꯍꯥꯏꯗꯤ ꯍꯧꯖꯤꯛꯀꯤ ꯍꯥꯏꯕꯅꯤꯗ ꯑꯩꯅ ꯄꯥꯈꯪ ꯑꯣꯏꯔꯤꯉꯩꯒꯤ ꯏꯊꯣꯟꯗ꯫
ꯅꯨꯡꯉꯥꯏꯖꯨ ꯍꯥꯏꯗꯨꯗꯤ ꯌꯥꯏ ꯆꯠꯂ‌ꯣ
ꯑꯁ ꯍꯌꯦꯡꯋꯥꯏꯗꯤ
ꯍꯌꯦꯡꯋꯥꯏꯗꯤ ꯑꯩꯅ ꯆꯠꯇꯣꯔꯤꯕ ꯃꯌꯥꯝꯗꯨꯗꯤ ꯑꯁ ꯍꯧꯖꯤꯛꯇꯤ ꯑꯩꯒꯤ ꯍꯥꯏꯗꯤ ꯀꯩꯔ‌ꯦ ꯍꯧꯖꯤꯛ ꯆꯠꯄꯗ ꯀꯔꯤꯝ ꯆꯥꯎꯊꯣꯛꯅꯤꯡꯉꯥꯏ ꯂꯩꯇꯦꯕ ꯑꯗꯨꯅ ꯍꯌꯦꯡꯋꯥꯏꯗꯤꯀꯣ ꯍꯌꯦꯡꯋꯥꯏꯗꯤ ꯑꯩꯅ ꯆꯥꯎꯊꯣꯛꯆꯅꯤꯡꯉꯥꯏ ꯄꯣꯠ ꯑꯃ ꯂꯩꯔꯦ ꯑꯥ
ꯍ ꯑꯍꯥꯎꯕꯗꯤ ꯆꯠꯂ‌ꯣꯏ꯫
ꯑꯣ꯫
ꯅꯪ ꯆꯠꯂꯣꯏ ꯍꯥꯏꯗꯨꯗꯤ꯫
ꯑꯩ ꯆꯠꯂꯣꯏ ꯍꯥꯏꯕꯗꯣ ꯑꯩ ꯍꯌꯦꯡ ꯋꯥꯏ ꯍꯥꯏꯕꯗꯤ ꯑꯩ꯫
ꯀꯩ ꯍꯥꯏꯅ‌ꯣ ꯈꯪꯗ‍꯭ꯔ‌ꯦ
ꯆꯠꯂꯨꯅꯨ ꯀꯩꯅ‌ꯣ
ꯆꯠꯀꯅꯤꯌꯦ
ꯑꯗꯣ ꯅꯪ ꯀꯩ ꯏꯟꯖꯥꯡ ꯊꯣꯡꯉꯤꯅ‌ꯣ
ꯑꯩꯔꯣ ꯈꯥꯃꯦꯟꯁꯤꯟ ꯀꯥꯡꯁ‌ꯣꯏ ꯊꯣꯡꯉꯦ
ꯕꯤ ꯀꯥꯡꯁ‌ꯣꯏꯗꯤ ꯑꯩ ꯌꯥꯝ
ꯅꯪ ꯌꯥꯝ ꯍꯩꯌ‌ꯦ
ꯎꯝ
ꯑꯣ ꯐꯩꯌ‌ꯦ
ꯀꯅꯥꯇ ꯍ ꯅꯅꯦ
ꯑꯩꯈꯣꯏ ꯏꯅꯦꯅ ꯑꯩꯈꯣꯏꯏꯅꯦ ꯌꯥꯝꯀ ꯂꯩꯌꯦꯕꯀꯣ
ꯎ
ꯎ ꯇꯥꯛꯄꯤꯦ
ꯀ ꯀꯥꯟꯗ ꯊꯅ ꯍꯕ꯭ꯔ ꯍꯕ꯭ꯔ
ꯑꯁ ꯍꯥꯎꯋꯦ ꯐꯖꯅ ꯃꯥꯅ ꯅꯍꯥꯟ ꯇꯥꯛꯄꯤꯕꯗ ꯑꯩ ꯉꯔꯥꯡꯁꯨ ꯑꯗꯨꯝ ꯆꯥꯏꯑꯕꯀꯣ ꯍꯒꯠꯇ ꯊꯣꯡꯉꯒ
ꯎ
ꯍꯥꯎꯋꯦ ꯍꯔ ꯍꯥꯎꯅ ꯑꯃꯨꯛ ꯍꯦꯟꯅ ꯍꯥꯎꯋꯦ ꯃꯥꯅ ꯇꯥꯛꯑꯝꯕꯒꯤ ꯉꯔꯥꯡꯒꯝ ꯍꯥꯏꯗꯤ ꯐꯖꯅ ꯈꯪꯉꯒ ꯒ꯭ꯌꯥꯟ ꯇꯥꯅ ꯊꯣꯡꯖꯔꯦ ꯉꯥꯔꯤꯗꯨꯁꯨ ꯉꯧꯔꯦ ꯍꯥꯟꯅ ꯉꯧꯔꯦ ꯍꯥꯏꯗꯤ ꯂꯧꯊꯣꯛꯑꯦ ꯀꯩꯅ ꯑꯗꯨꯒ
ꯎꯝ
ꯉꯔꯥꯡꯅ ꯍꯦꯛ ꯑꯗꯨꯗ ꯍꯥꯎ ꯍꯪ ꯆꯕꯤꯁꯨ
ꯏꯁꯄ꯭ꯔꯤꯡ ꯑꯣꯅꯤꯌꯟꯗꯤ ꯐꯪꯉꯕ꯭ꯔꯣ ꯀꯤꯍꯧ ꯑꯁꯥꯡꯕꯤꯗꯣ
ꯐꯪꯉꯦ ꯑꯗꯨ ꯂꯩ ꯉꯔꯥꯡ ꯉꯗꯤ ꯅꯍꯥꯟ ꯊꯣꯛꯇꯦ ꯐꯪꯗꯦ ꯉꯔꯥꯡ ꯉꯔꯥꯡ ꯖꯥꯔꯦ ꯆꯠꯂꯗꯤ ꯑꯗꯣ ꯑꯗꯨ ꯌꯥꯗꯁꯨ ꯑꯗꯨꯝ ꯍꯥꯎꯋꯦꯗ
ꯍ ꯃꯥꯜꯀꯣꯗꯤ ꯌꯥ
ꯅ ꯄꯥꯛꯄꯤꯤꯒ ꯎ ꯉꯒ ꯌꯥꯎꯗ ꯔꯗꯤ ꯃꯥꯎꯗꯨ
ꯍꯣꯏ ꯌꯥꯝ ꯄꯥꯛꯄꯨꯗꯤ ꯊꯣꯛꯇꯕꯅꯤ
ꯍꫭ ꯍꯣꯏ ꯑꯗꯨ ꯑꯣꯏꯁꯨ ꯑ ꯏꯊꯟꯗ ꯆꯥꯕꯗꯤ ꯀꯌꯥꯝꯕꯨ ꯍꯥꯎꯅ ꯆꯥꯒꯦ ꯍꯥꯏ ꯑꯗꯨꯝ ꯌꯥꯔꯦ ꯇ ꯍꯥꯏꯗꯤ ꯍꯦꯟꯗꯣꯛ ꯊꫭꯏꯗꫭꯛꯅ ꯍꯥ
ꯎꯝ
ꯍꯥꯎꯇꯕꯗ ꯅꯠꯇ꯭ꯔꯦꯕ ꯑꯗꯨꯝ ꯌꯥꯔꯦꯕ ꯑꯩꯅ ꯍꯥꯏꯗ
ꯍꯩꯔꯅ‌ꯦ ꯑꯗꯨꯗ
ꯍꯌꯦ ꯍꯌꯦ ꯐꯖꯅ
ꯃꯥꯃ ꯍꯥꯏ ꯋꯔꯔꫭꯏꯕ
ꯍꯣꯏ ꯍꯣꯏ ꯍꯣꯏ ꯋꯥꯔꯦ ꯑꯗꯨꯗꯒꯤ ꯌꯦꯔꯨꯝ ꯌꯦꯔꯨꯝ ꯊꯣꯡꯕꯁꯨ ꯑꯗꯨꯝ ꯈꯔꯗꯤ ꯍꯩꯔꯣ ꯉꯔꯥꯡ ꯌꯦꯔꯨꯝ ꯉ ꯍꯥꯥꯎꯗꯤ ꯍꯥꯎꯋꯦ ꯃꯍꯤ ꯌꯥꯎꯗꯕꯤꯗ ꯀꯪꯅ ꯉꯧꯕ ꯍꯥꯏꯗꯤ ꯃꯍꯤ ꯈꯔ ꯈꯔ
ꯌꯦꯔꯨꯝꯗꯒꯤ ꯍꯔꯕꯔꯕꯁꯤꯅ ꯍꯌꯦꯡꯋꯥꯏꯁꯦ ꯍꯌꯦꯡꯋꯥꯏꯁꯦ ꯏꯉ ꯇꯂ ꯇꯍꯔ
ꯀꯃ ꯍꯩꯒꯕꯤꯒ ꯎꯝ ꯆꯥꯎ ꯌꯥꯇꯥꯔꯦ
ꯍꯣꯏ ꯄꯤꯖꯒꯦ ꯑꯗꯣ ꯍꯌꯦꯡꯋꯥꯏꯁꯦ ꯍꯌꯦꯡꯅꯨꯡꯥꯏꯁꯦ ꯑꯗꯨꯝ ꯁ ꯑꯅꯝꯕꯅ ꯑꯩꯅ ꯆꯣꯡꯕꯤꯅꯤ ꯍꯥꯏꯗꯤ ꯏꯅꯦ ꯇꯥꯍꯜꯂ ꯇꯥꯍꯜꯂꯒꯀꯣ ꯑꯩꯈꯣꯏ ꯏꯅꯦ ꯑꯃ ꯂꯩꯌꯦꯀꯣ
ꯀꯩꯕ
ꯑꯩꯈꯣꯏ ꯏꯅꯦ ꯑꯃ ꯂꯩꯌꯦꯕꯀꯣ
ꯎꯝ
ꯃꯉꯣꯟꯗ ꯇꯥꯅ ꯇꯥꯅ ꯌꯥꯝ ꯊꯣꯡꯉꯦ ꯃꯥꯒꯤ ꯊꯣꯡꯗꯕ ꯌꯥꯝ ꯍꯩꯌꯦꯕꯀꯣ
ꯎꯝ
ꯃꯥꯅꯒ ꯍꯧꯕ ꯈꯦꯇ꯭ꯔꯤꯁꯤꯗꯤ
ꯀꯩꯅꯣꯅꯦ ꯀꯌꯥꯝ ꯍꯥꯎꯕꯖꯥꯠꯅꯣꯅꯦ
ꯑꯁ ꯑꯩ ꯆꯥꯗꯤ ꯆꯥꯗ꯭ꯔꯦꯕꯀꯣ ꯃꯥꯅꯒ ꯑꯝ ꯊꯔꯛꯄꯒꯖꯦ ꯑꯃ ꯍꯥꯏꯗꯤ ꯀꯩꯗ ꯈꯦꯆ꯭ꯔꯤꯗꯨꯗꯕꯨ ꯕꯤ꯭ꯔꯌꯥꯅꯤꯒꯤ ꯇꯥꯏꯞꯇꯣ ꯍꯥꯎꯗꯧ ꯃꯥꯜꯂꯦꯕ
ꯑꯗꯨꯗꯤ ꯊꯤ ꯍꯩꯔꯝꯗꯧ ꯃꯥꯜꯂꯦꯀꯣ
ꯍꯣꯏ ꯍꯣꯏ ꯃꯉꯣꯟ ꯇꯥꯍꯜꯂꯛꯀꯦ ꯈ‌ꯦꯆ꯭ꯔꯤꯊꯣꯡꯕꯒꯤ ꯃꯇꯥꯡ
ꯄꯥꯏꯍꯜꯂꯣ ꯑꯗꯨꯒ ꯑꯩꯉꯣꯟꯗꯁꯨ ꯈꯔ ꯄꯤꯖꯎ ꯑꯗꯨꯒ
ꯍꯣꯏ ꯑꯗꯨꯝ ꯑꯗꯨꯝ ꯅꯣꯡꯃꯥꯡ ꯆꯥꯔꯗꯤ ꯄꯤꯖꯒꯦ
ꯅꫭꯏꯂ‌ꯎ ꯅꯣꯏ ꯏꯅꯦꯒꯤꯗ ꯅꯣꯡꯃ ꯆꯠꯂꯨꯁꯦ
ꯆꯠꯂꯨꯁ‌ꯦ ꯆꯠꯂꯨꯁ‌ꯦ ꯏꯕꯥꯅꯤ ꯄꯨꯟꯅ ꯏꯅꯦꯒꯤꯗꯨ ꯑꯗꯨꯝ ꯆꯧꯔꯁꯤ ꯌꯥꯝ ꯔꯥꯝꯅꯗ꯭ꯔꯦꯗ ꯏꯕꯥꯅꯤ ꯏꯕꯥꯅꯤ ꯏꯕꯥꯅꯤ ꯐꯪꯅꯗꯤ ꯌꯥꯝ ꯂꯥꯞꯅꯗ‌ꯦꯗ ꯏꯅꯦ ꯍꯣꯏ ꯑꯗꯨꯝ ꯌꯧꯔꯅꯤ
ꯑꯣ ꯀꯁꯨ ꯂꯥꯛꯅꯗ꯭ꯔꯦꯕ
ꯎꯝ
ꯊꯦꯡꯅꯔꯗꯤ ꯅꯠꯇ꯭ꯔꯥ ꯏꯅꯦ ꯍꯣꯏꯁꯦ ꯑꯗꯨꯝ ꯅꯛꯄ꯭ꯔꯥꯕ ꯏꯅꯦ ꯍꯣꯏꯒꯤ ꯌꯨꯝꯁꯦ
ꯅꯩ-ꯅꯩ
ꯑꯣ
ꯆꯥꯛ ꯍ‌ꯦꯟꯖꯥꯡ ꯊꫭꯡꯕ ꯌꯥꯝ ꯍꯩ
ꯑꫭ
ꯑꯁ ꯃꯥꯅꯒꯒꯥ ꯍꯥꯏꯗ ꯀꫭꯕꯤ ꯁꯥꯛꯀ ꯊꫭꯡꯕꯁꯤꯗ
ꯈꯨꯕꯤ ꯆꯦꯈꯥꯏꯔꯦꯒ ꯍꯥꯏꯔꯛ ꯇꯧ ꯃꯥꯜꯂꯦꯀꯣ
ꯎꯝ ꯍꯥꯏꯌꯦ ꯐꯖꯗꯦꯕꯗꯤ ꯁꯤꯖꯤꯕꯗꯦꯕꯣ
ꯍꯏ ꯃ ꯗꯥ ꯑꯗꯣ ꯉꯪꯅ ꯍꯥꯏꯕꯗꯨꯗꯗꯤꯅꯦ ꯑꯗꯨꯝ ꯈꯔ ꯍꯩꯔꯝꯗꯧ ꯃꯥꯜꯂꯦꯕ
ꯍꯣꯏ ꯍꯣꯏ ꯑꯗꯨ ꯏꯅꯦꯁꯦ ꯍꯥꯏꯗꯤ ꯑꯍꯟ ꯑꯣꯏꯁꯤꯜꯂꯛꯄꯒꯤꯀꯣ
ꯎꯝ
ꯍꯟꯁꯤꯜꯂꯛꯄꯅꯤ ꯃꯥ ꯑꯩ ꯌꯥꯝ ꯁꯧꯗꯤ ꯀꯜꯂꯦꯕꯀꯣ ꯑꯗꯣ ꯑꯗꯨ ꯃꯥꯅꯦ ꯁ ꯂꯗ ꯃꯇꯝꯗꯗꯤ ꯑꯗꯨꯝ ꯐꯩꯗ
ꯀꯩꯕ
ꯃꯥꯅ ꯃꯥꯅ ꯏꯁꯧ ꯂꯥꯡꯅꯕ ꯃꯇꯝꯗꯗꯤ ꯑꯗꯨꯝ ꯐꯩꯌꯦꯕ ꯏꯅꯦꯗꫭ
ꯀꯩ ꯍꯥꯏꯕ ꯀꯩ ꯍꯥꯏꯕ ꯇꯥꯗ꯭ꯔꯦꯅꯦ ꯐꯖꯅ
ꯑꯩꯈꯣꯏ ꯏꯅꯦꯗꯣ ꯑꯍꯟ ꯑꯣꯏꯁꯤꯜꯂꯛꯄꯒꯤ ꯌꯥꯝ ꯏꯁꯧ ꯂꯥꯡꯉꯦ ꯍꯥꯏꯕ
ꯑꯣ ꯏꯁꯧ ꯂꯥꯡꯗꯅꯕ ꯇꯧꯁꯟꯂꯨꯍ‌ꯦ ꯑꯗꯨꯗꯤ ꯑꯍꯟꯗꯣ
ꯑꯗꯨ ꯃꯗꯣ ꯍꯥꯏꯗꯤ ꯑꯍꯟ ꯑꯣꯏꯁꯟꯂꯛꯄꯒꯤ ꯌꯥꯗꯦꯕ ꯑꯗꯨꯝ ꯎꯝ ꯂꯥꯡꯉꯛꯇꫭꯏꯅꯕ ꯑꯗꯨꯝ